ꯇꯥꯕ꯭ꯔꯣ
ꯎꯝ ꯇꯥꯕ꯭ꯔꯥ
ꯍꯣꯏ
ꯎꯝ ꯀꯔꯤ ꯇꯧꯕ꯭ꯔꯣ
ꯊꯕꯛ ꯂꯣꯏꯔꯦ ꯉꯥꯏꯍꯥꯛ ꯄꯣꯊꯥꯔꯅꯤ꯫ ꯑꯁ ꯇꯧꯗꯔꯗꯤ꯫
ꯑꯁ ꯅꯪ ꯃꯈꯣꯜ ꯐꯖꯥꯅ ꯇꯥꯗꯦ꯫
ꯑꯩ ꯃꯈꯣꯟ ꯐꯖꯅ ꯇꯥꯗꯦ꯫
ꯇꯥꯕꯕꯤ ꯇꯥꯏꯌꯦꯕ ꯂꯥꯎꯅ ꯇꯥꯗꯦꯍꯥꯏꯕꯅꯤ꯫ ꯅꯪ ꯑꯦꯄꯤꯁ ꯑꯦꯕꯥꯔꯕ ꯊꯝꯕ꯭ꯔꯥ
ꯑꯗꯨ ꯑꯣꯏꯔꯗꯤ ꯇꯕ꯭ꯔꯥ ꯍꯧꯖꯤꯛꯇꯤ꯫
ꯍꯣꯏ ꯇꯥꯏ ꯇꯥꯏ
ꯌꯥꯔꯦꯀꯣ
ꯌꯥꯔꯦ ꯌꯥꯔꯦ꯫
ꯑꯥ ꯍꯧꯒꯠꯇ꯭ꯔꯤꯕꯣ ꯍꯧꯖꯤꯛꯐꯥꯎ
ꯍꯣꯏ ꯍꯧꯒꯠꯂꯦ ꯍꯧꯒꯠꯂꯒ ꯑꯃꯨꯛ ꯇꯨꯝꯃꯤ꯫
ꯇꯁ
ꯅꯪꯗꯤ꯫ ꯍꯥ ꯇꯥꯗꯕ ꯅꯪꯗꯤ ꯀꯔꯤ ꯇꯧꯕ꯭ꯔꯣ? ꯅꯪꯗꯤ ꯀꯔꯤ ꯇꯧꯕ꯭ꯔꯥ
ꯑꯩꯒꯤ ꯕꯦꯇ꯭ꯔꯤꯁꯨ ꯕꯦꯇ꯭ꯔꯤꯗꯣ ꯌꯥꯝꯗꯕ ꯑꯗꯨꯒꯤ ꯇꯥꯔꯖ ꯇꯧꯔꯒ ꯂꯦꯞꯄꯒ ꯂꯩꯌꯦ꯫
ꯑꯍꯣ ꯅꯪ ꯑꯦꯌꯥꯔꯄꯤꯤꯁꯀꯨꯝꯕ ꯑꯦꯌꯥꯔꯄꯣꯔꯠꯀꯨꯝꯕ ꯍꯥꯞꯄ꯭ꯔꯥ
ꯍꯥꯞꯇꯦꯗ ꯍꯥꯞꯅꯤꯡꯉꯥꯏꯁꯨ ꯂꯩꯇꯦ꯫ ꯅꯪꯗꯤ
ꯍꯥꯞꯇꯦꯗ
ꯊꯕꯛ ꯂꯩꯇꯦ ꯉꯁꯤꯒꯤ꯫
ꯊꯥ ꯑꯃꯒꯤ ꯈꯨꯗꯤꯡꯒꯤ ꯑꯩ ꯊꯕꯛ ꯂꯩꯣꯏꯇꯦ꯫
ꯑꯩ ꯀꯔꯤꯒꯤꯅꯣ
ꯑꯩꯈꯣꯏ ꯁꯨꯇꯤ ꯊꯥꯈ꯭ꯔꯦ꯫
ꯑꯣ
ꯑꯩꯈꯣꯏꯗꯤ ꯅꯪꯗꯤ ꯊꯕꯛ ꯂꯩꯕ꯭ꯔꯣ꯫
ꯊꯕꯛ ꯇꯧꯗꯦꯗ
ꯂꯥꯏꯔꯤꯛ ꯇꯝꯕ
ꯂꯥꯏꯔꯦꯛ ꯇꯝꯕꯁꯨ ꯂꯣꯏꯔꯦ꯫
ꯑꯗꯨꯒꯤ ꯀꯔꯤ ꯇꯝꯕ
ꯍꯥꯥ
ꯑꯗꯨꯗꯤ ꯀ꯭ꯔꯤ ꯇ ꯀ꯭ꯔꯤ ꯇ ꯍꯣꯠꯅꯔꯒ ꯂꯩꯔꯦ꯫
ꯇꯧꯗꯦ ꯀꯔꯤꯁꯨ ꯇꯧꯗꯦ ꯀꯔꯤꯁꯨ ꯇꯧꯅꯤꯡꯉꯥꯏ ꯂꯩꯇꯦ꯫
ꯇꯨꯝꯕ ꯆꯥꯕ ꯇꯨꯝꯕ ꯆꯥꯕꯁꯨ
ꯍꯥꯝ
ꯇꯨꯝꯕ ꯆꯥꯕ ꯑꯗꯨ ꯈꯛꯇꯔ
ꯍꯣꯏ ꯇꯨꯝꯕ ꯆꯥꯕ ꯎꯝ ꯀꯣꯏꯕ ꯆꯠꯄ ꯋꯥꯔꯤ ꯁꯅꯕ ꯂꯣꯏꯔꯦ꯫
ꯀꯣꯏꯕꯁꯨ ꯆꯠꯂꯦꯅꯦ ꯃꯤꯗꯤ ꯅꯨꯡꯉꯥꯏꯈꯔꯦꯅ꯫
ꯀꯣꯏꯕꯁꯦ ꯊꯥ ꯑꯍꯨꯝꯗ ꯑꯅꯤꯒꯨꯝꯕ ꯆꯠꯂꯦ꯫
ꯅꯨꯉꯥꯏꯈꯔꯦꯗ꯫
ꯅꯣꯏꯗꯤ꯫
ꯆꯠꯇꯦ꯫
ꯆꯥꯠꯇꯦ ꯕꯁ꯫ ꯕꯁꯇ ꯆꯠꯄ ꯌꯥꯏꯅ꯫
ꯈꯋꯥꯗꯒꯤ ꯑꯩꯒꯤꯁꯨ ꯅꯠꯇ꯭ꯔꯒ꯫
ꯍꯥꯏꯅꯔꯒ ꯆꯠꯄ ꯌꯥꯏꯅ꯫
ꯑꯣꯏꯗꯕ ꯂꯥꯡꯒꯅꯣꯗꯩꯁꯤꯗ꯫
ꯑꯩ ꯍꯩꯍꯥ꯫ ꯆꯥꯛ ꯆꯥꯗ꯭ꯔꯤꯕꯣ ꯅꯪ꯫
ꯆꯥꯗꯔꯤ꯫
ꯑꯩ ꯀꯔꯤ ꯆꯥꯔꯅꯤ꯫ ꯎꯝ꯫
ꯉꯔꯡꯒꯤ ꯌꯦꯟꯁꯥꯡꯃꯨꯛ ꯆꯥꯔꯅꯤꯗ ꯑꯩꯗꯤ꯫
ꯑꯣ꯫ ꯆꯥꯔꯣ ꯆꯥꯔꯣꯑꯣ꯫
ꯍꯧꯖꯤꯛꯇꯤ ꯆꯥꯅꯤꯡꯗꯕ꯫
ꯑ ꯍꯥ꯫ ꯀꯔꯤꯁꯨ ꯇꯧꯅꯤꯡꯉꯥꯏ ꯂꯩꯇꯦ꯫
ꯖꯒꯣꯏ ꯁꯥꯈ꯭ꯔꯗꯨꯗꯤ ꯇꯧꯔꯤꯉꯥꯏ ꯂꯩꯇꯗꯤ꯫
ꯖꯒꯣꯏ ꯁꯥꯕꯁꯨ ꯍꯩꯇꯦ꯫
ꯑꯗꯨ ꯏꯁꯩ ꯁꯛꯂꯣꯅꯦ꯫
ꯁꯤ ꯏꯁꯩ ꯏꯁꯩ ꯁꯛꯄꯁꯨ ꯍꯩꯇꯦ꯫
ꯑꯗꯨꯗꯤ ꯇꯨꯝꯕ꯭ꯔꯣ꯫
ꯇꯕꯁꯨ ꯍꯩꯇ ꯂꯦꯕꯒꯥꯗꯩꯇꯦ ꯍꯣꯏ꯫
ꯂꯦꯄꯅ ꯐꯥꯕꯅꯦ ꯅꯪꯒꯤꯗꯃꯛ꯫
ꯃꯥꯅꯦ ꯆꯨꯝꯃꯦ꯫ ꯉꯁꯤ ꯕꯣꯜ ꯂꯩꯕ꯭ꯔꯅꯦ ꯂꯩꯇꯦꯀꯣ꯫
ꯍꯥ꯫
ꯉꯁꯤ ꯕꯣꯜ ꯂꯩꯕ꯭ꯔꯥ꯫
ꯑꯣꯏ ꯂꯩꯑꯦ ꯂꯩꯑꯦ꯫
ꯂꯩꯌꯦ꯫
ꯍꯣꯏ꯫
ꯄꯨꯡ ꯀꯌꯥꯗꯅꯣ꯫
ꯄꯨꯡ ꯕꯣꯔꯣ ꯃꯈꯥꯏꯗ꯫
ꯅꯨꯡꯗꯥꯡꯗ꯫
ꯕꯔꯣꯃꯥꯈꯥꯏꯗ ꯍꯣꯢ꯫
ꯑꯣ ꯑꯗꯨꯏꯗꯤ ꯉꯁꯤ ꯅꯠꯇꯦꯀꯣ ꯍꯌꯦꯡ ꯑꯣꯏꯔꯦꯀꯣ꯫
ꯍꯌꯦꯡ ꯍꯥꯏꯕ ꯇꯥꯔꯦ ꯍꯣꯏ ꯑꯗꯨ ꯑꯣꯏꯔꯁꯨ ꯑꯩꯈꯣꯏꯗꯤ ꯉꯁꯤ ꯑꯗꯨꯝ ꯊꯥꯏꯅꯩ꯫
ꯍꯌꯦꯡꯅꯦ ꯑꯁꯦꯡꯕꯗꯤ꯫
ꯍꯣꯏ ꯑꯁꯦꯡꯕꯗꯤ ꯍꯌꯦꯡꯅꯦ ꯑꯩꯈꯣꯏꯒꯤ ꯗꯃꯥꯡꯗꯤ ꯑꯩꯈꯣꯏ ꯇꯨꯝꯗꯦꯅ꯫
ꯍꯣꯏ꯫
ꯑꯗꯨ ꯑꯣꯏꯕꯒꯤ ꯑꯣꯏ ꯉꯁꯤꯑꯗꯨꯝ ꯑꯣꯏꯕꯅꯤ꯫ ꯉꯁꯤꯗꯤ ꯐ꯭ꯔꯥꯟꯁ ꯀꯅꯤꯗ꯫ ꯏꯁꯄꯦꯟ ꯑꯣꯏꯔꯝꯒꯅꯤ꯫
ꯑꯣ ꯑꯗꯨꯗꯤ ꯏꯁꯄꯦꯟ ꯀꯥꯔꯅꯤ꯫
ꯀꯩꯅ ꯍꯥꯏꯗꯤ ꯐꯔꯥꯟꯁꯅ ꯀꯥꯒꯅꯤ꯫
ꯍꯥꯥ
ꯐ꯭ꯔꯥꯟꯁꯅ ꯀꯥꯥꯔꯅꯤꯗꯣ꯫
ꯁꯄꯦꯟ ꯀꯥꯔꯅꯤ ꯁꯤꯃꯤ ꯐꯥꯏꯅꯦꯜꯅꯤꯀꯣ꯫
ꯍꯣꯏ ꯅꯪꯉꯣꯟꯗ ꯀꯅꯥꯅ ꯏꯁꯄ꯭ꯂꯦꯟ ꯀꯥꯔꯅꯤ ꯍꯥꯏꯕ꯭ꯔꯥ
ꯍꯥꯏꯗꯦꯗ ꯑꯩ ꯈꯪꯉꯦꯕ꯫
ꯑꯣꯏ ꯑꯣꯏ
ꯌꯦꯡꯉꯨꯀꯣ ꯑꯩꯁꯨ ꯌꯦꯡꯒꯦ ꯉꯁꯤꯗꯤ
ꯌꯦꯡꯅꯤ ꯌꯦ ꯚꯦꯠ ꯐꯥꯎ ꯇꯧꯕ ꯉꯝꯃꯦ ꯉꯁꯤꯗꯤ ꯚꯦꯠ ꯇꯧꯁꯤꯔꯥ
ꯑꯗꯨꯗꯤ ꯉꯝꯗꯦ ꯑꯩ꯫
ꯑ ꯑꯗꯨꯗꯤ ꯅꯪ ꯏꯁꯄꯦꯟꯒꯤ ꯁꯄꯣꯇꯔ ꯅꯠꯇꯦ
ꯕꯦꯠ ꯕꯦꯠ ꯕꯦꯠ ꯇꯧꯅꯤꯡꯉꯥꯏ ꯀꯔꯤꯁꯨ ꯂꯩꯇꯦ ꯏꯁꯤꯡ ꯏꯁꯤꯡꯒꯤ ꯕꯦꯠ ꯇꯧꯔꯁꯤ ꯑꯗꯨꯗꯤ ꯏꯁꯤꯡ ꯕꯨꯇꯜ ꯑꯃ ꯑꯃ
ꯑ ꯅꯍꯥꯟ ꯁꯥꯟꯅꯕꯗꯣ ꯀꯔꯤ ꯀꯔꯤꯔ ꯁꯥꯟꯅꯕꯗꯣ ꯑꯁ ꯑꯀꯥꯎꯈꯣꯏꯅꯦ
ꯐ꯭ꯔꯥꯟꯁꯀ ꯏꯪꯂꯦꯟ
ꯏꯪꯂꯦꯟꯒ ꯑꯃ ꯏꯪꯂꯦꯟꯒ ꯁꯥꯟꯅꯕꯗꯣ ꯀꯔꯤ ꯑꯣꯏꯕ꯭ꯔꯥ
ꯐ꯭ꯔꯥꯟꯁ ꯅꯠꯇ꯭ꯔꯣ꯫
ꯅꯇꯅ ꯍꯣꯏ ꯅꯣꯔꯋꯦ ꯍꯣꯏ ꯅꯣꯔꯋꯦ ꯍꯣꯏ ꯎꯕꯥꯅꯤ ꯁꯟꯅꯕ ꯃꯇꯝꯗꯀꯣ
ꯍꯣꯏ ꯑꯩ ꯏꯪꯂꯦꯟꯀꯒꯅꯤ ꯍꯥꯏꯕ ꯑꯩꯗ ꯑꯩ ꯍꯥꯏꯕꯅꯦ
ꯍꯥ ꯑꯗꯨ ꯃꯇꯝꯗꯀꯣ
ꯎꯨꯝ
ꯑꯩ ꯂꯤꯁꯤꯡ ꯂꯤꯁꯤꯡ ꯑꯃ ꯑꯃ ꯕꯦꯠ ꯇꯧꯕꯅꯦꯕ
ꯍꯣꯏ
ꯑꯩꯅ ꯏꯪꯂꯦꯟ ꯇꯧꯕ ꯑꯩ ꯏꯃꯥꯟꯅꯕꯅ ꯅꯣꯔꯋꯦ ꯇꯧꯕ ꯑꯗꯨ ꯅꯨꯡꯗꯥꯡ ꯇꯨꯝꯅꯤꯡꯉꯁꯨ ꯑꯗꯨ ꯗꯦꯠ ꯇꯧꯕꯒꯤ ꯌꯥꯗꯞ ꯚꯦꯠ ꯇꯧꯕꯒꯤ ꯇꯨꯝꯕ ꯌꯥꯗꯕꯀꫭ
ꯍꯣꯏ
ꯑꯁ ꯉꯝꯗꯕꯤꯗ ꯑꯗꯨꯝ ꯄꯣꯑꯣ ꯐꯖꯅ ꯌꯦꯡꯔꯒ ꯉꯝꯕꯒꯤ ꯉꯥꯝꯔꯒ ꯀꯔꯤꯁꯨ ꯄꯤꯗꯨꯅꯦ ꯃꯥ ꯐꯣꯟꯁꯨ ꯄꯤꯛ ꯇꯧꯗꯦ ꯃꯦꯁꯦꯖꯁꯨ ꯔꯤꯄ꯭ꯂꯥꯏ ꯇꯧꯗꯦ ꯍꯧꯖꯤꯛꯐꯥꯎ
ꯑꯩꯁꯨ ꯑꯗꯨꯃꯥꯏꯅ ꯇꯧꯔꯅꯤ ꯕꯦꯠ ꯇꯧꯔꯗꯤ꯫
ꯏꯁ ꯂꯣꯏꯔꯦ ꯑꯗꯨꯒꯨꯝꯕꯗꯤ ꯌꯥꯝ ꯄꯥꯝꯗꯕꯅꯦ
ꯑ ꯃꯕꯨꯛ ꯌꯥꯝ ꯐꯠꯇꯦꯀꫭ
ꯍꯥꯥ
ꯃꯕꯨꯛ ꯌꯥꯝ ꯐꯠꯇꯦ ꯍꯥꯏꯕ
ꯍꯣꯏ ꯍꯣꯏ ꯃꯤ ꯎꯁꯤꯠꯇꯕ ꯅꯄꯥꯗ
ꯃꯥꯅꯦ ꯆꯨꯝꯃꯦ
ꯑꯁ ꯏꯁꯤꯡ ꯐꯥꯎ ꯑꯩꯁꯨ ꯊꯥꯛꯅꯤꯉꯥꯏꯒꯤ ꯂꯩꯗ
ꯇꯟꯕꯒꯤꯔꯣ ꯅꯠꯇ꯭ꯔꯒ ꯄꯩꯁꯥ ꯂꯩꯇꯕꯒꯤꯔꯣ
ꯈꯨꯁꯥꯒꯤꯁꯨ ꯃꯔꯣꯟ ꯑꯃ ꯇꯟꯕꯩꯁꯨ ꯃꯔꯣꯟ ꯑꯃ
ꯑꯥ
ꯁꯝꯃꯔ ꯂꯥꯛꯑꯗꯤꯀꯣ ꯏꯁꯤꯡ ꯈꯪꯕꯗꯣ ꯋꯥꯑꯕꯅꯤꯀꯣ
ꯁꯨꯃꯥꯏꯅ ꯈꯪꯒꯦꯗ ꯏꯁꯤꯡ ꯀꯩ ꯍꯥꯏꯕ꯫
ꯏꯁꯤꯡꯗꯣ
ꯍꯣꯏ
ꯑꯗꯨꯃꯥꯏꯅ ꯀꯔꯤꯔꯥ ꯑꯣ ꯅꯨꯡꯁꯥ ꯁꯥꯕ ꯃꯇꯝꯕꯤ ꯊꯪꯕ ꯋꯥꯕꯅꯦꯕ ꯂꯨꯝꯕꯅ ꯃꯔꯣꯟ ꯑꯃ ꯁꯥꯕꯅ ꯃꯔꯣꯜ ꯑꯃꯥ
ꯎꯝ
ꯍꯟꯗꯛꯒꯤ ꯋꯦꯗꯔꯁꯤ ꯈꯔ ꯅꯨꯡꯉꯥꯏꯈ꯭ꯔꯦꯅꯦ
ꯁꯥꯔꯗꯤ ꯐꯦꯟ
ꯏꯪꯕ ꯃꯇꯝꯁꯨ ꯐꯪꯉꯦ ꯅꯠꯇ꯭ꯔꯥ ꯇꯥꯗꯕ꯭ꯔꯣ
ꯅꯪ ꯅꯦꯋꯥꯥꯛ ꯅꯨꯡꯉꯥꯏꯇꯕꯒꯤꯔ
ꯅꯨꯡꯉꯥꯏꯌꯦ ꯋꯥꯏꯐꯥꯏ ꯄꯥꯏꯕꯅꯦ
ꯑꯁ
ꯇꯥꯗ꯭ꯔꯣ
ꯇꯥꯏꯌꯦ ꯇꯥꯥꯏ ꯉꯁꯤꯗꯤ ꯀꯗꯥꯏ ꯆꯠꯀꯦꯔꯣ
ꯉꯁꯤ ꯊꯕꯛ ꯂꯩꯇꯦ
ꯑꯗꯨꯗꯤ ꯇꯨꯝꯕ ꯉꯥꯛꯇꯅꯤꯅ
ꯇꯨꯝꯃꯥꯒ ꯂꯩꯔꯦ ꯍꯣꯏ ꯁꯤꯂꯣꯏꯔꯗꯤ ꯀꯩꯅꯣ ꯃꯨꯚꯤ ꯌꯦꯡꯅꯤ
ꯃꯨꯚꯤ ꯀꯔꯤ ꯃꯨꯚꯤ ꯌꯦꯡꯕ꯭ꯔꯥ
ꯍꯤꯟꯗꯤꯒꯤ ꯌꯦꯡꯕꯅꯦ
ꯍꯤꯟꯗꯤ
ꯍꯣꯏ ꯅꯨꯡꯉꯥꯏꯕꯅꯦ
ꯑꯁ ꯑꯁ ꯑꯁ ꯃꯤ ꯃꯆꯥꯗꯤ ꯐꯖꯅ ꯔꯦꯐꯔꯤꯒꯔ
ꯎꯝ
ꯑꯩꯗꯤ ꯍꯟꯗꯡ ꯄꯦꯃꯦꯟꯁꯨ ꯇꯧꯕ ꯉꯝꯗꯦꯅꯦ
ꯑꯩꯒꯤ ꯅꯠꯇꯦ ꯁꯤ ꯑꯩꯅ ꯉꯁꯥꯏ ꯍꯥꯏꯕꯗꯣ
ꯍꯥ
ꯌꯨꯝꯕꯨꯒꯤ ꯃꯆꯥꯅꯨꯄꯤ ꯍꯥꯏꯕꯗꯣ
ꯍꯣ ꯍꯣꯏ
ꯃꯥꯒꯤꯅꯦ ꯑꯩꯅ ꯄꯥꯏꯕꯁꯦ
ꯅꯈꯣꯏ ꯈꯪꯅꯕ꯭ꯔꯥ ꯅꯈꯣꯏ ꯈꯪꯅꯕ꯭ꯔꯥ
ꯍꯣꯏ ꯅꯍꯥꯟ ꯑꯩꯈꯣꯏꯒꯤ ꯁꯔꯚꯤꯁ ꯑꯃ ꯂꯩꯕꯗꯣ
ꯍꯣꯏ
ꯑꯗꯨꯗꯁꯨ ꯑꯩ ꯂꯥꯛꯄꯅꯦ ꯃꯣꯏꯗ ꯇꯨꯝꯕꯅꯦ ꯏꯃꯥꯟꯅꯕꯤ ꯃꯤꯌꯥꯝꯒꯀꯣ
ꯑꯣ
ꯅꯪꯗꯤ ꯈꯪꯕ꯭ꯔꯥ ꯃꯁꯛ
ꯀꯔꯤ
ꯌꯨꯝꯕꯨꯒꯤ ꯃꯆꯥꯅꯨꯄꯤꯗꯣ ꯅꯪ ꯈꯪꯕ꯭ꯔꯥ ꯍꯥꯏꯕ
ꯈꯪꯉꯤꯗ
ꯈꯪꯗ꯭ꯔꯗꯤ
ꯅꯪꯒꯤ ꯃꯤꯡꯁꯦ ꯇꯤꯅ ꯍꯧꯕ꯭ꯔꯥ ꯑꯣꯏꯔꯝꯅꯤꯀꯣ
ꯇꯤꯅ ꯍꯧꯗꯦ
ꯍꯥꯎꯕꯅꯦ
ꯍꯥꯎꯗꯦ
ꯁꯣꯔꯠꯗ ꯀꯩꯅꯣ
ꯍꯣꯏ ꯁꯣꯔꯠ ꯑꯣꯏꯔꯝꯕꯁꯨ ꯌꯥꯏ
ꯍꯥ
ꯁꯣꯗ ꯇꯤꯗ ꯍꯥꯎꯋꯅꯦꯕ ꯁꯣꯗꯗꯤ
ꯈꯪꯉꯦ ꯈꯪꯉꯦ ꯃꯥꯁꯨ ꯇꯧꯔꯛꯀꯦ ꯍꯥꯏꯕꯅꯦꯀꯣ ꯅꯪꯉꯣꯟ
ꯍꯨꯝ
ꯇꯧꯔꯛꯀꯦ ꯍꯥꯏꯕꯅꯦꯕ
ꯋꯥꯔ
ꯍꯣꯏ ꯍꯛ ꯑꯣꯏꯔꯒꯦ ꯍꯜꯂꯒ ꯄꯥꯏꯈꯠꯂꯨ
ꯍ ꯃꯥꯁꯨ ꯅꯨꯡꯗꯥꯡ ꯊꯦꯡꯕ ꯃꯇꯝꯗ ꯑꯃꯨꯛ ꯃꯦꯁꯀꯨꯝꯕ ꯊꯥꯔꯛꯄꯅꯦꯀꯣ ꯀꯠ ꯇꯧꯕ꯭ꯔꯥ ꯑꯗꯨꯃꯥꯏꯅ ꯇꯧꯕ꯭ꯔꯥꯅꯀꯣ꯫
ꯀꯃꯥꯏꯅ ꯍꯥꯏꯗꯤ
ꯒꯔ꯭ꯨꯞ
ꯑꯁꯤ ꯇꯧꯅꯤꯡꯉꯥꯏꯒꯤꯅꯤ
ꯑꯣ ꯑꯣ ꯍꯣꯏ ꯑꯗꯨꯒꯤꯅꯦ ꯌꯥꯝ ꯌꯥꯝ ꯀꯩꯅꯣ ꯇꯧꯕꯅꯦ ꯃꯥꯗꯤ ꯊꯋꯥꯏ ꯌꯥꯝꯃꯨꯛ ꯌꯥꯎꯕꯅꯦꯕ ꯁꯤꯒꯤꯗꯃꯛꯇ ꯌꯨꯝ ꯁꯥꯅꯤꯡꯉꯥꯏ ꯌꯥꯔꯦ ꯃꯥꯗꯤ꯫
ꯅꯪꯗꯤ ꯀꯔꯤ ꯏꯟꯁꯥꯡ ꯆꯥꯏ ꯍꯥꯏꯦꯕ꯭ꯔꯥ ꯉꯁꯥꯏ
ꯀꯡꯍꯧ ꯆꯥꯏ
ꯑꯍꯥꯎꯕ ꯀꯡꯍꯧ ꯆꯥꯕ ꯃꯥꯜꯅꯤꯀꯣ ꯅꯠꯇ꯭ꯔꯥ
ꯌꯦꯔꯨꯝꯗꯤꯅ
ꯍꯨꯝ